ꯍꯜꯂꯣ ꯀꯩꯗꯧꯔꯤꯒꯦ
ꯇꯤꯚꯤ ꯌꯦꯡꯅ ꯂꯩꯌꯦ ꯅꯪꯗꯤ
ꯐꯝꯕ ꯂꯩꯌꯦ
ꯀꯔꯤꯗꯧꯕ꯭ꯔꯣ ꯉꯁꯤꯗꯤ
ꯀꯔꯤꯁꯤ ꯇꯧꯍꯗꯦꯗ ꯑꯗꯨꯝ ꯐꯝꯃ ꯋꯥꯔꯤ ꯁꯥꯔꯒ ꯂꯩꯌꯦ ꯎ ꯀꯔꯤ ꯐꯤꯂꯝ ꯌꯦꯡꯕ꯭ꯔꯣ
ꯎꯝ ꯀꯣꯔꯤꯌꯟ ꯗ꯭ꯔꯃꯥ ꯑꯃ ꯊꯣꯛꯄꯅꯦꯕꯀꯣ ꯑꯦ ꯆꯦꯅꯤꯁꯀꯤ ꯑꯗꯨ ꯌꯦꯡꯉꯒ ꯂꯩꯕ
ꯑꯅꯧ ꯑꯅꯧꯕꯗꯨꯔꯣ
ꯍꯣꯏ ꯌꯦꯡꯕ꯭ꯔꯥ ꯅꯪꯁꯨ
ꯌꯦꯡꯕ ꯍꯧꯗ꯭ꯔꯤ ꯊꯣꯛꯄꯗꯤ
ꯅꯦꯚꯔ ꯑꯦꯟꯗꯤꯡ ꯁꯝꯃꯔꯗꯣ
ꯎꯝ
ꯑꯁ ꯅꯨꯡꯉꯥꯏꯕꯅꯦꯍꯦ
ꯌꯦꯡꯗ꯭ꯔꯤꯌꯦ
ꯊꯣꯛꯇꯤ ꯌꯨꯇ꯭ꯌꯨꯕꯇꯗꯤ ꯊꯣꯛꯇꯦꯕ ꯑꯗꯨꯗꯣ
ꯑ
ꯑꯩꯈꯣꯏꯅ ꯑꯦꯞꯁꯇ ꯃꯥ ꯂꯩꯌꯦꯕ ꯍꯨꯔꯥꯜꯂꯒ ꯌꯦꯡꯕ ꯑꯃ
ꯑꯥ
ꯑꯗꯨꯗ ꯊꯣꯛꯄ ꯑꯗꯨꯒꯤ ꯇ꯭ꯋꯦꯟꯇꯤ ꯐꯣꯔ ꯐꯥꯎꯗꯤ ꯊꯣꯛꯈ꯭ꯔꯦ ꯑꯗꯨꯒꯤ ꯑꯦꯞꯁꯇ ꯌꯦꯡꯕꯅꯦꯕ ꯑꯁ ꯅꯨꯡꯉꯥꯏꯕꯁꯦ ꯑꯗꯣ ꯈꯔꯗꯣ ꯅꯍꯟ ꯍꯧꯖꯤꯛꯇꯤꯒꯣ ꯏꯄꯤꯁꯣꯞꯇꯣ ꯑꯦ ꯑꯦ ꯑꯃ ꯑꯃ ꯉꯥꯛꯇ ꯊꯣꯛꯈ꯭ꯔꯦꯕ
ꯅꯨꯃꯤꯠ ꯑꯃꯗ
ꯍꯣꯏ ꯅꯨꯃꯤꯠ ꯑꯃꯗ ꯅꯍꯥꯟꯗꯤ ꯗꯕꯜ ꯗꯕꯜ ꯊꯣꯛꯄꯅꯦꯕ ꯑꯗꯣ ꯍꯟꯗꯛꯇꯤ ꯉꯁꯤꯗꯣ ꯇ꯭ꯋꯦꯟꯇꯤ ꯇ꯭ꯋꯦꯟꯇꯤ ꯊ꯭ꯔꯤꯒ ꯇ꯭ꯋꯦꯟꯇꯤ ꯐꯣꯔ ꯊꯣꯛꯈ꯭ꯔꯦ
ꯑꯣ
ꯉꯔꯥꯡꯅ ꯇ꯭ꯋꯦꯟꯇꯤ ꯇꯨ ꯊꯣꯛꯑꯦ ꯉꯥꯏꯕꯗꯣ ꯉꯥꯏꯕꯗꯣ ꯑꯁꯤꯒꯤ ꯑꯦꯞꯁꯇꯣ ꯂꯣꯏꯅ ꯐꯪꯉꯦꯕ
ꯎꯝ
ꯀꯩꯅꯣ ꯁꯞꯇꯥꯏꯇꯜꯒꯨꯝꯕꯁꯨ ꯂꯣꯏꯅ ꯊꯥꯏꯌꯦꯕ
ꯑꯩ ꯑꯩꯗꯤ ꯐꯣꯟꯗ ꯑꯗꯨꯝ ꯌꯦꯡꯉꯤ
ꯍꯣꯏ ꯑꯗꯨ ꯐꯣꯟꯗ ꯌꯦꯡꯕꯗꯨ ꯌꯨꯇ꯭ꯌꯨꯕꯇꯗꯤ ꯐꯪꯗꯦꯕ
ꯎꯝ
ꯎꯝ ꯑꯦꯞꯁ ꯑꯃ ꯗꯥꯎꯟꯂꯣꯗ ꯇꯧꯔꯒ ꯌꯦꯡꯕ ꯑꯗꯨ ꯑꯦꯞꯁꯇ ꯂꯣꯏꯅ ꯐꯪꯕ
ꯑꯣ ꯑꯣ ꯑ ꯇꯣ ꯑꯩ ꯍꯧꯖꯤꯛꯀꯥꯟꯗ꯭ꯔꯃꯥ ꯌꯦꯡꯗꯦꯗ ꯋꯥꯔꯜ ꯀꯞ ꯌꯦꯡꯕꯅꯤꯅꯪ
ꯀꯅꯥꯒꯤ ꯁꯥꯞꯄꯣꯔꯠ꯭ꯔꯣ
ꯎ ꯍꯧꯖꯤꯛꯇꯤ ꯖꯄꯥꯟ ꯇꯧꯋꯦ ꯅꯍꯥꯟꯗꯤ ꯄꯣꯔꯇꯨꯒꯥꯜ ꯇꯧꯔꯝꯃꯦ
ꯑꯣ ꯖꯄꯥꯟ ꯀꯔꯤꯅꯣ ꯅꯪ ꯄꯨꯔꯥ ꯇꯣꯉꯥꯟꯕꯅꯤꯍꯦ ꯕ꯭ꯔꯥꯖꯤꯜꯈꯣꯏ ꯣꯠ ꯍꯥꯎꯗꯕ
ꯕ꯭ꯔꯥꯖꯤꯜꯗ ꯊꯥꯎꯃꯟꯈ꯭ꯔꯕꯒꯤ ꯖꯄꯥꯟꯃꯨꯛ ꯇꯧꯅꯤꯅ
ꯎꯝ ꯑꯩꯈꯣꯏꯅ ꯑꯥꯔꯖꯦꯟꯇꯤꯅꯥ ꯇꯧꯕ
ꯑ ꯕ꯭ꯔꯥꯖꯤꯜꯗ ꯐꯥꯎꯃꯟꯈꯕꯒꯤ ꯖꯄꯥꯟ ꯇꯧꯕꯅꯤ
ꯉ ꯊꯣꯛꯄ ꯅꯠꯇ꯭ꯔꯣ
ꯎꯝ ꯄꯨꯡ ꯇꯔꯥ ꯃꯈꯥꯏꯗ
ꯗꯣꯅꯤꯕ ꯑꯩꯒ ꯑꯩꯈꯣꯏ ꯌꯨꯝꯗ ꯑꯩꯈꯣꯏ ꯌꯨꯝꯒꯤ ꯥꯗ ꯂꯩꯕꯗꯣ ꯉꯁꯥꯏ ꯅꯪꯒ ꯋꯥꯔꯤ ꯁꯦꯅꯕꯗꯨꯣ
ꯑ
ꯑꯩꯈꯣꯏꯅꯤꯗꯣ ꯑꯩꯈꯣꯏꯅꯤꯉꯛꯇ ꯌꯦꯡꯉꯦꯕ ꯑꯩꯈꯣꯏꯅ ꯑꯩꯈꯣꯏꯅꯤ ꯉꯉꯛꯇ ꯁꯞꯄꯣꯔꯠ ꯃꯥꯟꯅꯕ
ꯑꯣ
ꯑꯩꯈꯣꯏꯅꯤꯁꯦ ꯑꯗꯨꯝ ꯀꯔꯤ ꯀꯔꯤꯔ ꯂꯩꯔꯒ ꯑꯩꯈꯣꯏ ꯌꯨꯝꯗ ꯌꯦꯡꯕꯁꯤꯗꯤ ꯃꯥꯗꯤꯒꯣ
ꯎꯝ
ꯅꯍꯥꯟꯗꯣ ꯑꯩꯈꯣꯏꯗ ꯎꯝ ꯀꯔꯤ ꯊꯣꯛꯄ ꯀꯥꯟꯗꯔ ꯑꯩꯈꯣꯏꯅꯤ ꯑꯣ ꯅꯍꯥꯟ ꯑꯃꯔꯛ ꯑꯥꯔꯖꯦꯟꯇꯤꯅꯥ ꯑꯩꯈꯣꯏ ꯎꯝ ꯇꯦꯟ ꯊꯥꯔꯇꯤꯗ ꯊꯣꯛꯑꯦꯀꯣ
ꯎꯝ
ꯑꯗꯨ ꯅꯨꯃꯤꯠꯇꯣ ꯋꯥꯟ ꯊꯥꯔꯇꯤꯗꯅ ꯐ꯭ꯔꯥꯟꯁ ꯈꯣꯏꯊꯣꯛꯄꯅꯦꯕ ꯌꯦꯡꯕ꯭ꯔꯥ ꯅꯣꯏ
ꯋꯥꯟ ꯑ ꯌꯦꯟꯗ꯭ꯔꯤ
ꯑꯗꯨ ꯑꯥꯔꯖꯦꯟꯇꯤꯅꯥꯒꯤꯁꯨ ꯌꯦꯡꯗꯦ
ꯑꯥꯔꯖꯦꯟꯇꯤꯅꯥ ꯇꯦꯟ ꯑꯥꯔꯖꯦꯟꯇꯤꯅꯥ ꯇꯦꯟ ꯊꯥꯔꯇꯤꯒꯤꯔ ꯅꯠꯇ꯭ꯔꯣ
ꯍꯣꯏ ꯑꯗꯨ
ꯑꯣ ꯌꯦꯡ ꯌꯦꯡꯉꯦ ꯑꯗꯨꯗꯤ
ꯎꯝ ꯑꯗꯨ ꯍꯦꯛ ꯌꯦꯡꯕ ꯂꯣꯏꯕꯒ ꯐ꯭ꯔꯥꯟꯁꯀꯤ ꯌꯦꯡꯗꯦ ꯅꯣꯏ
ꯐꯥꯟꯁꯀꯤ ꯌꯦꯡꯗ꯭ꯔꯦ ꯑꯗꯨꯝ ꯇꯨꯝꯕ ꯆꯠꯈ꯭ꯔꯦ
ꯎꯝ ꯖꯄꯥꯟꯅꯁꯅꯥꯕꯨꯗꯤ ꯑꯝꯐꯥꯎ ꯌꯦꯡꯗ꯭ꯔꯦ ꯑꯗꯣ ꯖꯄꯥꯟꯈꯣꯏ ꯀꯥꯈ꯭ꯔꯕ꯭ꯔꯣ
ꯖꯄꯥꯟ ꯎꯝ ꯉꯁꯤ ꯉꯁꯤ ꯁꯥꯟꯅꯒꯅꯤ ꯍꯥꯏꯕꯗꯨꯗꯤ
ꯉꯁꯤꯁꯤꯅꯔꯒ ꯃꯣꯏ ꯀꯥꯒꯗꯧꯕ꯭ꯔꯥ
ꯈꯪꯗꯦ ꯑꯁ ꯑꯗꯨꯝ ꯌꯦꯡꯕ ꯋꯥꯅꯤꯗ ꯑꯗꯨꯒꯨꯝꯕ ꯈꯔꯁꯨ ꯈꯪꯉꯦꯗ ꯌꯦꯡꯕ ꯆꯥꯎꯅꯤ
ꯐ꯭ꯔꯥꯟꯁꯇ ꯑꯗꯨ ꯅꯪꯒꯤ ꯖꯄꯥꯟꯗ ꯁꯞꯄꯣꯔꯠ ꯇꯧꯕ ꯃꯤ ꯑꯃꯗꯤ ꯂꯩꯔꯝꯒꯅꯤꯅ
ꯎꯝ
ꯕ꯭ꯔꯥꯖꯤꯜ ꯈꯣꯏꯁꯨ ꯍꯥꯏꯗꯤ ꯍꯥꯏꯕꯅꯦ ꯃꯣꯏꯁꯦ ꯀꯅꯥꯅ ꯀꯥꯒꯦꯔꯥ ꯈꯪꯗꯦꯅꯦ
ꯑꯗꯨ ꯃꯣꯏꯅꯤ ꯃꯔꯛꯇ ꯑꯃ ꯁꯥꯟꯅꯔ ꯑꯗꯨꯝ ꯀꯥꯔꯅꯤ
ꯖꯄꯥꯟꯈꯣꯏꯁꯦ ꯍꯩꯗꯤ ꯍꯩꯕ꯭ꯔꯣ ꯑꯗꯨꯝ ꯆꯠꯄ꯭ꯔꯣ ꯃꯃꯤꯡ
ꯗꯤꯁ ꯌꯔꯒ ꯌꯎꯕ ꯃꯥꯂꯦ ꯃꯣꯏꯗ
ꯑ ꯅꯍꯥꯟꯗꯒꯤ ꯌꯥꯎꯗꯕ ꯑꯗꯣ ꯃꯣꯏꯁꯦ ꯉꯝꯗꯤ ꯉꯝꯂꯛꯄ ꯃꯥꯜꯂꯦꯀꯣ
ꯎꯝ ꯉꯝꯗꯤ ꯉꯝꯔꯦ ꯃꯣꯏꯅ
ꯑꯩꯈꯣꯏ ꯌꯨꯝꯒꯤ ꯃꯊꯛꯀꯤ ꯅꯨꯄꯤꯁꯨ ꯖꯄꯥꯟ ꯇꯧꯋꯦꯕ
ꯑꯣ
ꯖꯄꯥꯟꯁꯦ ꯈꯪꯕ ꯀꯨꯏꯗ꯭ꯔꯤꯕ ꯃꯣꯏ ꯁꯥꯟꯅꯕꯗꯣ
ꯎꯝ ꯆꯖꯄꯥꯟꯈꯣꯏꯗ ꯀꯣꯡꯁꯤ ꯌꯥꯕ ꯃꯥꯜꯂꯦ ꯎꯝ
ꯑꯥꯔꯖꯦꯟꯇꯤꯅꯥ ꯉꯝꯗ꯭ꯔꯗꯤ ꯐ꯭ꯔꯥꯟꯁ ꯈꯣꯏꯅ ꯉꯃ꯭ꯔꯗꯤ ꯌꯥꯔꯦ ꯐ꯭ꯔꯥꯟꯁ ꯕ꯭ꯔꯥꯖꯤꯜ ꯁ꯭ꯄꯦꯟ ꯃꯣꯏ ꯉꯝꯂꯗꯤ ꯌꯔꯦ ꯑꯔꯖꯦꯟꯇꯤꯅ
ꯂꯥꯡꯅꯣ ꯎꯝ
ꯆꯥꯛ ꯊꯣꯡꯈ꯭ꯔꯕ꯭ꯔ ꯅꯣꯏꯗꯤ
ꯆꯥꯛ ꯊꯣꯡꯗꯔꯤꯗ ꯆꯥꯛ ꯊꯣꯡꯃꯟꯗꯅ ꯋꯔꯦ
ꯑꯩꯈꯣꯏꯁꯨꯅꯦ ꯊꯣꯡꯕ ꯍꯧꯗ꯭ꯔꯤ ꯇꯨꯏꯁꯟ ꯇꯧꯗꯣꯏꯅꯦ ꯑꯃꯨꯒ ꯇꯟꯕꯅ ꯂꯣꯏꯔꯦ
ꯑꯣ ꯇꯨꯏꯁꯟ ꯑꯗꯨꯝ ꯂꯧꯕ꯭ꯔꯣ ꯅꯪ
ꯍꯣꯏ ꯇꯨꯏꯁꯟ ꯂꯧꯋꯦ ꯑꯌꯨꯛ ꯅꯨꯡꯗꯥꯡ
ꯑꯉꯥꯡ ꯀꯌꯥ ꯑꯉꯥꯡ ꯀꯌꯥ ꯇꯧꯒꯦ
ꯑꯉꯥꯡ ꯅꯍꯟꯗꯤ ꯇꯔꯦꯠ ꯇꯧꯕꯅꯦ
ꯑꯧ ꯌꯥꯝꯃꯦ
ꯋꯥꯕꯗꯤ ꯑꯌꯨꯛꯇꯗꯤ ꯍꯧꯒꯅꯤꯡꯗꯕ ꯖꯥꯠꯅꯤꯍꯦ ꯑꯗꯣ ꯍꯟꯗꯛꯇꯤ ꯁꯣꯇꯤ ꯅꯤꯅ ꯇꯧꯗꯦ ꯁꯀꯨꯜ ꯀꯥꯕ ꯍꯦꯛ ꯍꯧꯕꯒ ꯑꯌꯨꯛꯇ ꯍꯧꯒꯗꯧꯕ ꯑꯥ ꯏꯝꯐꯜꯗ ꯂꯩꯕ ꯅꯨꯄꯤꯒꯗꯤ ꯉꯡꯅꯗ꯭ꯔꯣ ꯄꯥꯎ ꯐꯎꯅꯗ꯭ꯔꯣ ꯇꯕ꯭ꯔꯥ ꯍꯜꯂꯣ
ꯅꯦꯠ ꯅꯨꯉꯥꯏꯇꯕꯅꯤꯅ
ꯑꯩꯈꯣꯏꯅꯤ ꯅꯦꯠ ꯅꯨꯡꯉꯥꯏꯇꯕ ꯃꯥꯜꯂꯦ ꯅꯪꯒꯤ ꯅꯦꯠ ꯅꯨꯡꯉꯥꯏꯇꯕ ꯃꯥꯜꯂꯦ
ꯅꯣꯏ ꯑꯩꯒꯤ ꯅꯦꯠ ꯅꯨꯡꯉꯥꯏꯇꯕ ꯃꯥꯜꯂꯦ
ꯏꯝꯐꯥꯜꯗ ꯂꯩꯕ ꯅꯨꯄꯤꯒ ꯄꯥꯎ ꯐꯥꯎꯅꯕ꯭ꯔꯣ
ꯎꯝ ꯑꯗꯨꯝ ꯐꯥꯎꯅꯩ
ꯃꯅ ꯂꯥꯛꯑꯣ ꯍꯥꯏꯕꯁꯦꯀꯣ ꯑꯁ ꯈꯟꯕ ꯂꯥꯛꯑꯣ ꯍꯥꯏꯕꯁꯤꯗꯤ
ꯑ ꯅꯪ ꯄꯩꯁꯥ ꯄꯨꯊꯣꯛꯑꯣ ꯍꯥꯏꯨ ꯑꯗꯨꯗꯤ
ꯑꯩꯅ ꯍꯥꯏꯕ ꯑꯪ ꯂꯥꯛꯄꯁꯦ ꯄꯥꯛ ꯌꯥꯗꯦ ꯑꯗꯨꯒꯤ ꯑꯪ ꯍꯟꯗꯛꯀꯤ ꯊꯒꯤ ꯐꯤ ꯇꯨꯏꯁꯟ ꯐꯤꯗꯣ
ꯎꯝ
ꯎꯝ ꯖꯨꯂꯥꯏ ꯖꯨꯟꯒꯤꯗꯤ ꯑꯩ ꯂꯧꯗꯦꯕ ꯑꯦ ꯖꯨꯟꯒꯤꯗꯨ ꯂꯧꯗ꯭ꯔꯤꯕ ꯑꯗꯨꯒꯤ ꯑꯩꯅ ꯖꯨꯂꯥꯏꯗ ꯄꯨꯂꯞꯇ ꯄꯨꯜꯂꯞꯅ ꯂꯧꯔꯒ ꯂꯥꯛꯀꯦ ꯍꯥꯏꯕꯅꯦꯕ
ꯎꯝ
ꯑꯗꯨꯒꯤ ꯃꯤ ꯑꯅꯤ ꯂꯩꯌꯦꯅ ꯅꯨꯄꯤ ꯑꯅꯤ
ꯎꯝ
ꯃꯣꯏ ꯑꯅꯤꯅ ꯑꯗꯨꯒꯤ ꯁꯨꯃꯥꯏꯅ ꯍꯥꯏꯕ ꯆꯥꯕꯅꯦ ꯎꯝ ꯅꯪ ꯂꯥꯛꯔꯗꯤ ꯑꯩꯈꯣꯏ ꯑ ꯅꯪ ꯂꯥꯛ꯭ꯔꯗꯤ ꯑꯩꯈꯣꯏ ꯑꯅꯤꯒꯤꯁꯨ ꯑ ꯆꯠꯄꯤꯕꯒꯤ ꯑꯃꯃꯝ ꯂꯩꯕꯤꯒꯗꯕ ꯑꯗꯨꯒꯤ ꯑꯩꯅ ꯑꯁ ꯑꯗꯨꯗꯤ ꯑꯩ ꯂꯥꯛꯑꯔꯣꯏꯅ ꯍꯥꯏꯕ
ꯃꯣꯏꯅꯤꯅ ꯀꯟꯅ ꯉꯥꯏꯔꯒ ꯂꯩꯌꯦ ꯑꯗꯨ ꯑꯁ
ꯃꯣꯏ ꯃꯤꯉꯣꯟꯗ ꯂꯩꯍꯜꯂꯣ ꯑꯩꯌꯣ
ꯑꯗꯨꯅꯦ ꯃꯣꯏ ꯑꯅꯤ ꯃꯣꯏ ꯑꯅꯤꯁꯦ ꯇꯠꯂꯕ ꯃꯥꯜꯂꯦ ꯅꯥꯟꯁꯨꯣ ꯁ ꯂꯣꯏꯔꯒ ꯃꯣꯏ ꯑꯅꯤꯗꯣ ꯃꯩꯇꯥꯟ ꯊꯤꯔꯒ ꯊꯣꯡꯒꯦ ꯇꯧꯔꯒ ꯂꯩꯔꯦ
ꯎꯝ
ꯅꯣꯏꯗꯤ ꯀꯣꯂꯦꯖꯇ ꯑꯣꯏꯈ꯭ꯔꯕ꯭ꯔꯣ
ꯀꯣꯂꯦꯖꯇꯤ ꯂꯣꯏꯈ꯭ꯔꯦ ꯑꯗꯨ ꯄ꯭ꯔꯦꯛꯇꯤꯀꯦꯜ ꯊꯥꯕ ꯑꯃꯨꯛ ꯆꯠꯀꯅꯤ
ꯎꯝ ꯀꯩꯗꯧꯉꯩ ꯊꯥꯒꯗꯧꯕ
ꯎꯝ ꯄ꯭ꯔꯦꯛꯇꯤꯀꯦꯜ ꯈꯪꯗꯔꯤ ꯑꯦꯛꯖꯥꯝ ꯔꯨꯇꯤꯟ ꯊꯣꯛꯇꯔꯤ ꯄꯦꯛꯇꯤꯀꯦꯜ
ꯅꯍꯥꯟ ꯑꯁꯤꯗ ꯍꯧꯖꯤꯛ ꯏꯝꯐꯥꯜꯗ ꯂꯩꯕꯤ ꯏꯝꯐꯥꯜꯗ ꯂꯩꯕꯗꯣ
ꯎꯝ
ꯃꯥꯒꯤ ꯃꯃꯥꯅ ꯃꯃꯥ ꯈꯣꯏꯒꯅ ꯑꯩꯈꯣꯏ ꯑꯩꯈꯣꯏ ꯀꯨꯟ ꯅꯨꯄꯤ ꯈꯣꯏ ꯈꯔ ꯐꯣꯝ ꯑꯃ ꯇꯧꯕꯗꯣ ꯅꯪ ꯇꯧꯕ꯭ꯔꯥ
ꯎꯝ ꯇꯥꯎꯩ ꯀꯔꯤ ꯐꯣꯝ꯭ꯔꯥ
ꯑꯩꯈꯣꯏꯒꯤ ꯑ ꯑꯩꯈꯣꯏ ꯅꯨꯄꯤ ꯉꯛꯇꯅꯦꯕꯀꯣ
ꯎꯝ
ꯅꯨꯄꯤ ꯉꯥꯛꯇ ꯅꯍꯥꯟꯁꯨ ꯅꯍꯥꯟ ꯑꯩꯈꯣꯏ ꯀꯣꯔꯣꯅꯥ ꯃꯇꯝꯗꯁꯨ ꯇꯧꯕꯅꯦꯕ ꯑꯗꯨꯗ ꯎꯝ ꯅꯔꯦꯟꯗ꯭ꯔ ꯃꯣꯗꯤꯅ ꯄꯩꯁꯥ ꯆꯪꯍꯟꯕꯗꯨ
ꯎꯝ
ꯑꯗꯨ ꯅꯍꯥꯟ ꯅꯍꯥꯟ ꯑꯩꯈꯣꯏꯅ ꯅꯍꯥꯟ ꯇꯧꯕꯗꯤ ꯆꯪꯉꯦꯕꯀꯣ ꯑꯗꯨꯣ ꯍꯟꯗꯛꯁꯨ ꯑꯗꯨꯗꯣ ꯑꯃꯨꯛꯀ ꯇꯧꯕ ꯑꯗꯨ ꯐꯣꯝ ꯇꯧꯕ ꯐꯣꯝ ꯇꯧꯔꯒ ꯇꯦꯟ ꯆꯪꯒꯗꯧꯕ ꯇꯦꯟ
ꯌꯥꯝꯃꯤꯌꯦ
ꯑꯗꯣ ꯅꯣꯏꯅꯀꯥꯏ ꯈꯈꯣꯏ ꯇꯧꯗ꯭ꯔꯣ
ꯑ ꯇꯧ ꯈꯪꯗꯦ ꯑꯩꯗꯤ
ꯀꯔꯤꯁꯨ ꯆꯪꯗꯕꯅꯦ ꯑꯗꯣ ꯗꯦꯠꯇꯤ ꯍꯦꯟꯅꯒꯗꯧ ꯃꯥꯟꯈ꯭ꯔꯦ ꯎꯝ ꯑꯩꯈꯣꯏꯒꯤ ꯑꯙꯥꯔ ꯀꯥꯔꯗꯀ ꯀꯩꯅꯣ ꯉꯥꯛꯇ ꯆꯪꯕꯅꯦ
ꯕꯦꯡ ꯑꯦꯀꯥꯎꯟꯗꯣ ꯑꯗꯨ ꯉꯥꯛꯇ ꯆꯪꯕꯅꯦꯕ ꯑꯩꯈꯣꯏ ꯁꯤꯗꯗꯤ ꯂꯣꯏꯅꯃꯛ ꯇꯧꯕꯅꯦ
ꯑꯩꯈꯣꯏꯗꯤ ꯀꯔꯤꯁꯨ ꯈꯪꯗꯦ ꯑꯗꯨꯒꯨꯝꯕ ꯀꯅꯥꯅ ꯇꯧꯕ꯭ꯔꯁꯨ
ꯑ ꯑꯗꯨꯝ ꯒ꯭ꯔꯨꯞ ꯒ꯭ꯔꯨꯞ ꯇꯧꯕꯅꯦꯕꯀꯣ
ꯎꯝ
ꯑꯩꯈꯣꯏꯁꯨ ꯑꯩꯈꯣꯏ ꯂꯩꯀꯥꯏꯒꯤꯗꯣ ꯃꯤ ꯁꯨꯈ꯭ꯔꯕꯒꯤ ꯑ ꯎꯝ ꯑꯩꯈꯣꯏꯒꯤ ꯂꯩꯀꯥꯏ ꯃꯅꯥꯛ ꯇ ꯂꯩꯕ ꯂꯩꯀꯥꯏ ꯑꯃ ꯑꯗꯨ ꯂꯀꯤ ꯍꯤꯜꯗ ꯇꯧꯕ ꯑꯩꯈꯣꯏꯅ ꯂꯀꯤꯍꯦꯜꯗ ꯃꯣꯗꯦꯜꯗ ꯑꯣꯖꯥ ꯑꯣꯏꯕꯗꯨ
ꯎꯝ ꯎꯝ
ꯑꯗꯨ ꯑꯗꯨ ꯅꯨꯄꯤ ꯑꯩꯉꯣꯟꯗ ꯇꯧꯕ ꯑꯩꯒ ꯃꯈꯥꯗ ꯂꯩꯕ ꯅꯨꯄꯤꯗꯣ ꯅꯪꯒ ꯉꯥꯡꯅꯕꯗꯣ
ꯎꯝ ꯈꯪꯗꯦ ꯑꯩꯈꯣꯏꯗꯤ ꯑꯩꯈꯣꯏꯗꯤ ꯀꯔꯤꯁꯨ ꯍꯥꯔꯛꯇꯦ
ꯅꯨꯄꯥꯈꯣꯏꯗꯤ ꯌꯥꯗꯦꯕ ꯑꯗꯨꯗꯣ
ꯎꯝ ꯈꯪꯗꯔꯦꯗ ꯑꯩꯈꯣꯏꯗꯤ ꯑꯩꯈꯠ ꯂꯩꯀꯥꯏꯗꯤ ꯈꯪꯗꯦ ꯑꯗꯨꯒꯨꯝꯕ ꯀꯩꯁꯨ ꯄꯥꯕꯤꯗꯦꯗ
ꯊꯕꯕꯨꯗꯤ ꯂꯥꯞꯄꯅꯤꯅꯀꯣ
ꯎ
ꯅꯣꯏꯒꯤ ꯌꯨꯝ ꯃꯈꯥꯗ ꯑꯩꯈꯣꯏꯒꯤ ꯌꯨꯝ ꯃꯈꯥꯗ ꯅꯨꯄꯤ ꯑꯃ ꯂꯩꯕꯗꯨ
ꯎꯝ
ꯌꯨꯝꯗ ꯂꯩꯕ꯭ꯔꯥ ꯍꯧꯖꯤꯛ
ꯂꯩꯔꯝꯒꯅꯤ
ꯑꯩꯅ ꯍꯥꯏꯕꯗꯤ ꯃꯅꯥꯎꯅꯨꯄꯤ ꯀꯩꯅꯣ ꯑꯣꯏꯕꯗ ꯑ ꯃꯅꯥꯎꯅꯨꯄꯤ ꯍꯧꯖꯤꯛ ꯀꯩꯅꯣ ꯇꯝꯔꯒ ꯂꯩꯕꯗꯨ ꯑꯦꯝ ꯕꯤ ꯕꯤ ꯑꯦꯁ ꯇꯝꯔꯒ ꯂꯩꯕꯗꯨ
ꯃꯅ ꯊ
ꯎꯝ ꯂꯩꯕ꯭ꯔꯥ
ꯂ ꯍꯧꯖꯤꯛꯀꯥꯟ ꯅꯍꯥꯟꯗꯤ ꯎꯑꯦ ꯍꯧꯖꯤꯛꯇꯤ ꯎꯗꯦ ꯈꯪꯗꯦ
ꯑ ꯀꯩꯅꯣ ꯍꯣꯏꯗꯨ ꯉꯁꯤꯗꯨ ꯕ꯭ꯔꯥꯖꯤꯜ ꯈꯣꯏ ꯊꯣꯛꯣꯛꯈ꯭ꯔꯦꯅ
ꯎꯝ
ꯑꯗꯣ ꯍꯌꯦꯡꯗꯤ ꯀꯅꯥꯈꯣꯏ ꯊꯣꯛꯄ꯭ꯔꯥ
ꯌꯦꯡꯗꯤ ꯈꯪꯗꯦ
ꯄ꯭ꯔꯣꯇꯀꯜꯈꯣꯏꯗ ꯑꯃꯨꯛꯀꯩꯗꯧ ꯉꯥꯏꯊꯄ꯭ꯔꯣ
ꯈꯪꯗꯦ ꯑꯗꯨ ꯃꯣꯏꯗꯣ ꯗ꯭ꯔꯣ ꯇꯥꯕꯅꯤꯅ ꯑꯩꯁꯨ ꯈꯪꯗ꯭ꯔꯦ ꯌꯦꯡꯅꯤꯡꯗ꯭ꯔꯦ ꯍ